ꯍꯜꯂꯣ
ꯍꯜꯂꯣ ꯀꯩꯗꯧꯔꯝꯃꯤꯒꯦ
ꯑꯣ ꯆꯥꯛꯇꯣ ꯁꯨꯝ ꯂꯩꯔꯝꯃꯤꯅꯦ
ꯀꯔꯤ ꯀꯔꯤ ꯃꯊꯦꯜ ꯇꯧꯔꯒꯦ
ꯉꯁꯤꯗꯤ ꯌꯦꯟ ꯊꯣꯡꯕ ꯆꯥꯏꯌꯦ ꯅꯪꯗꯤ ꯀꯩ ꯌꯦꯟꯁꯥꯡ ꯆꯥꯔꯒꯦ
ꯑꯩꯈꯣꯏꯒꯤꯗꯤ ꯂꯐꯨ ꯑꯃ ꯏꯔꯣꯜꯂꯦ ꯀꯥꯡꯉꯧ ꯑꯃ ꯉꯧꯔꯦ ꯑꯗꯒꯤ ꯊꯨꯝꯌꯥꯛꯄꯤ ꯑꯃ ꯉꯧꯔꯦ ꯑꯗꯨꯒ ꯇꯧꯔꯦ
ꯃꯋꯥꯒꯖ ꯏꯌꯥ
ꯃꯥꯅꯦ ꯁꯥꯕꯁꯤꯗꯗꯤ ꯗꯤ ꯑꯁꯤꯟꯕꯒꯨꯝꯕꯅꯗꯤ ꯈꯔ ꯍꯦꯟꯅ ꯄꯛꯅꯕꯅꯦ ꯑꯗꯣ
ꯀꯔꯤ ꯇꯥꯡꯍꯧꯍꯧꯔꯤꯅꯣ
ꯁ꯭ꯋꯤꯠ ꯀꯣꯔꯟꯗ ꯆꯨꯖꯥꯛ ꯌꯦꯗꯒꯤ ꯃꯔꯣꯏ ꯑꯩ ꯀꯥ ꯍꯥꯞꯆꯜꯂꯒ ꯈꯪꯗꯦ ꯀꯩꯀꯩ ꯃꯊꯦꯜ ꯍꯥꯏ
ꯎ ꯅꯣꯏꯒꯤ ꯁꯨꯏꯠꯀꯣꯟꯟ ꯍꯧꯔꯤꯕꯣ
ꯍꯧꯥꯎꯔꯤ ꯑꯗꯨ ꯑ ꯀꯪꯁꯤꯜꯂꯛꯄꯁꯨ ꯌꯥꯎꯔꯦ ꯑꯗꯨꯝ ꯑꯗꯩ
ꯁ꯭ꯋꯤꯠꯀꯟꯁꯦ ꯑꯗꯨꯝ ꯀꯩꯅꯣ ꯇꯧꯕ ꯌꯥꯕ꯭ꯔꯣ ꯑ
ꯎꯝ
ꯃꯥꯏ ꯁꯤꯖꯟ ꯂꯩꯇꯕ꯭ꯔꯣ ꯑꯗꯨꯝ ꯊꯥꯔ ꯂꯩ ꯌꯥꯕ꯭ꯔꯥ ꯅꯣꯏ ꯑꯗꯨꯝ ꯊꯥꯕ ꯑꯗꯨꯃꯥꯏꯅ ꯇꯧꯋ
ꯑꯥ ꯁꯤꯖꯟ ꯂꯩꯇꯦ ꯁꯤꯖꯟꯁꯦ ꯂꯩꯇꯦ ꯑꯩꯈꯣꯏꯅ ꯁꯦꯝꯕ ꯍꯥꯏ ꯇꯥꯔꯦ ꯃꯥꯒꯤ ꯏꯁꯤꯡ ꯒꯤ ꯏꯁꯤꯡ ꯆꯥꯏꯕ ꯏꯁꯤꯡ ꯋꯥꯠꯍꯟꯗꯕ ꯑꯗꯒꯤ ꯅꯣꯡ ꯃꯇꯝꯗꯅ ꯏꯁꯤꯡ ꯆꯥꯏꯗ꯭ꯔꯦ ꯑꯗꯒꯤ ꯅꯣꯡ ꯃꯇꯝ ꯅꯠꯇꯕ ꯅꯣꯡ ꯆꯨꯗꯕ ꯃꯇꯝꯗꯅ ꯏꯁꯤꯡ ꯑꯗꯨꯝ ꯆꯥꯏꯕ ꯑꯗꯨꯒ ꯃꯣꯏꯁꯦ ꯇꯣ ꯇꯤꯟ ꯀꯥꯡ ꯀꯩꯀꯥ ꯃꯥꯏ ꯏꯁꯤꯡ ꯆꯪꯉꯦ ꯑꯗꯨꯝ ꯑꯗꯨꯒ ꯃꯥꯏꯇꯤꯟ ꯀꯥꯡ ꯀꯩꯀꯥ ꯑꯗꯨꯒꯤꯁꯨ ꯁꯨ ꯑꯗꯨꯝ ꯃꯇꯝ ꯃꯇꯝꯗꯨꯒꯤ ꯍꯥꯏꯇꯥꯔꯦ ꯉꯥꯛꯊꯣꯛꯅꯕ ꯑꯩꯈꯣꯏꯅ ꯑꯗꯨꯝ ꯁꯦꯟꯅꯕ
ꯇꯤꯟꯒꯨꯝꯕ ꯇꯥꯒꯟꯕ꯭ꯔꯣ
ꯎꯝ ꯇꯤꯟ ꯇꯥꯒꯜꯂꯦ ꯑꯗꯨꯝ ꯀꯩꯅꯣꯒꯨꯝꯕꯗ ꯅꯤꯡꯊꯝꯊꯥꯒꯨꯝꯕꯗꯅ ꯍꯦꯟꯅ ꯑꯃꯨꯛ ꯃꯥꯒꯤ ꯃꯇꯝ ꯑꯣꯏꯗ꯭ꯔꯀꯥꯟꯗꯅ ꯍꯦꯟꯅ ꯑꯃꯨꯛ ꯇꯤꯟ ꯇꯥꯕ ꯃꯥꯒ ꯆꯥꯟꯅꯗꯕ ꯇꯤꯟꯒꯨꯝꯕ ꯇꯥꯒꯜꯂꯦ ꯑꯗꯨꯒꯨꯝꯕꯗꯨꯗꯅ ꯑꯩꯈꯣꯏꯅ ꯇꯤꯟꯗꯣ ꯉꯥꯛꯊꯣꯛꯅꯕ ꯍꯤꯗꯥꯛ ꯀꯩꯀꯥ ꯁꯤꯖꯤꯟꯅꯩꯑꯌꯦ ꯈꯔ ꯑꯗꯨꯝ ꯑꯗꯨꯒ
ꯀꯥꯂꯦꯟꯒꯤ ꯄꯣꯠꯂꯣ ꯃꯣꯏꯁꯦ
ꯍꯣꯏ ꯀꯥꯂꯦꯟꯒꯤ ꯄꯣꯠ ꯍꯥꯏꯇꯥꯔꯦ ꯅꯣꯡꯖꯨ ꯅꯣꯡꯖꯨ ꯄꯟꯊꯥꯒꯤ ꯄꯣꯠ ꯑꯣꯏꯅ ꯇꯧꯋꯦ ꯃꯣꯏꯁꯦ ꯁꯋꯤꯠ ꯀꯣꯔꯟ ꯆꯥꯅꯤꯡꯕ꯭ꯔꯣ
ꯆꯅꯤꯉꯦ ꯀꯩꯊꯦꯜꯗꯒꯤ ꯂꯩꯕꯗꯗꯤ ꯂꯨꯄꯥ ꯆꯥꯝꯃꯒꯤ ꯃꯔꯤꯒꯗꯦꯅ ꯇꯧꯗ ꯐꯖꯕꯗꯨꯗꯗꯤ ꯈꯔ ꯐꯖꯗꯕ ꯈꯔ ꯄꯤꯛꯄ ꯑꯊꯤꯕꯗꯨꯗꯗꯤ ꯃꯉꯥꯒꯨꯝꯕ ꯇꯔꯨꯛꯀꯨꯝꯕ ꯇꯧꯕꯁꯨ ꯌꯥꯎꯋꯦ ꯑꯗꯣ ꯈꯔ ꯐꯖꯕꯗ ꯗꯤ
ꯃꯔꯤꯒꯨꯝꯕꯗ ꯍꯦꯟꯅ ꯄꯤꯗꯤ
ꯑꯩꯈꯣꯏ ꯁꯤꯗꯒꯤꯗꯤ ꯍꯣꯡꯅ-ꯍꯣꯡꯅꯗꯤ ꯄꯤꯕꯅꯦ ꯃꯣꯏ ꯂꯂꯣꯟꯕꯤ ꯃꯈꯩꯅ ꯄꯨꯜꯂꯞ-ꯄꯨꯜꯂꯞ ꯂꯧꯋꯦꯕꯀꯣ ꯂꯂꯣꯟꯕꯤ ꯃꯈꯩꯅ ꯂꯧꯀꯥꯟꯗꯗꯤ ꯑꯩꯈꯣꯏ ꯁꯤꯗꯒꯤ ꯑꯗꯨꯝ ꯂꯨꯄꯥ ꯆꯥꯝꯃꯒꯤ ꯄꯥꯟ ꯃꯥꯄꯜꯒ ꯇꯧꯕ ꯑꯗꯩ ꯈꯔ ꯐꯖꯗ꯭ꯔꯒꯅ ꯑꯗꯨꯝ ꯈꯔ ꯌꯥꯝꯅ ꯑꯗꯨꯝ ꯍꯥꯞꯄ ꯑꯗꯩ ꯃꯌꯥꯝ-ꯃꯌꯥꯝꯁꯨ ꯍꯥꯞꯄꯤꯗ ꯑꯗꯨꯒ ꯑꯗꯨꯝ ꯇꯧꯕꯅꯤ ꯃꯣꯏꯅ ꯑꯃꯨꯛ ꯑꯗꯨꯝ ꯁꯦꯟꯗꯣꯡ ꯂꯩꯅꯕꯗ ꯑꯗꯨꯝ ꯁꯦꯝꯗꯣꯛꯄ ꯑꯗꯨꯃꯥꯏꯅ ꯇꯧꯕꯒꯤ ꯑꯣꯏꯔꯝꯒꯅꯤ ꯑꯩꯈꯣꯏ ꯁꯤꯗꯒꯤꯗꯤ ꯑꯗꯨꯝ ꯐꯥꯝꯗꯒꯤ ꯄꯨꯕꯅꯤꯅ ꯑꯗꯨꯝ ꯃꯌꯥꯝ-ꯃꯌꯥꯝ ꯇꯧꯋꯦ ꯍꯥꯏꯇꯥꯔꯦ ꯁ꯭ꯋꯤꯠ ꯀꯣꯔꯟ ꯈꯛꯇ ꯅꯠꯇꯦꯗ ꯃꯥꯏꯔꯦꯟ ꯑꯗꯒꯤ ꯇꯔꯕꯨꯁ
ꯃꯣꯏꯅ ꯑꯗꯨꯝ ꯂꯧꯕ ꯂꯥꯛꯄꯔꯣ ꯅꯣꯏꯅ ꯑꯃꯨꯛ ꯊꯤꯂꯨꯏꯔꯣ
ꯃꯣꯏꯅ ꯑꯗꯨꯝ ꯂꯧꯕ ꯂꯥꯛꯄꯁꯨ ꯌꯥꯎꯋꯦ ꯑꯗꯒꯤ ꯃꯥꯏꯔꯦꯟꯒꯨꯝꯕꯁꯤꯅ ꯑꯃꯨꯛ ꯍꯧꯖꯤꯛꯀꯥꯟꯁꯦ ꯁꯤꯠ ꯠꯄ ꯈꯔ ꯋꯥꯠꯂꯦ ꯈꯣꯡꯗ꯭ꯔꯨꯝꯒꯨꯝꯕ
ꯃꯌꯥꯝ ꯂꯣꯏ ꯊꯥꯅꯕꯩ ꯑꯣꯏꯔꯝꯅꯤ
ꯁꯤꯠꯄ ꯈꯔ ꯋꯥꯠꯂꯦ ꯑꯗꯨꯒꯨꯝꯕ ꯀꯥꯟꯁꯤꯗꯅ ꯑꯩꯈꯣꯏꯅ ꯄꯨꯂꯞ ꯑꯣꯏꯅ ꯒꯥꯔꯤꯒꯨꯝꯗ ꯍꯥꯞ ꯍꯥꯨꯞꯆꯜꯂꯒ ꯂꯩꯔꯛ-ꯂꯩꯔꯛꯇ ꯑꯣꯏꯅ ꯌꯣꯟꯕ ꯆꯠꯂꯦ ꯑꯗꯨꯝ ꯍꯥꯏꯗꯤ ꯂꯂꯣꯟꯕꯤꯅ ꯄꯨꯂꯞ ꯄꯨꯕꯗꯁꯨ ꯌꯥꯝ ꯌꯥꯝꯃꯒꯗꯤ ꯍꯥꯏꯇꯥꯔꯦ ꯃꯈꯣꯏꯒꯤꯅ ꯃꯨꯛ ꯄꯥꯛꯅ ꯌꯥꯝ ꯃꯌꯥꯝ ꯊꯥꯕꯅꯤꯅ ꯑꯃ ꯌꯣꯟꯊꯣꯛꯇ꯭ꯔꯒꯁꯨ ꯃꯣꯏꯗꯤ ꯀꯨꯏꯅ ꯊꯝꯕꯁꯨ ꯌꯥꯗꯕ ꯄꯣꯠ ꯑꯣꯏꯕꯅꯤꯅ ꯂꯤꯁꯤꯜꯂꯛꯑꯒ ꯒ ꯆꯥꯕ ꯌꯥꯔꯣꯏꯗꯧꯔꯤꯕ ꯄꯣꯠꯇꯣ
ꯃꯥꯏꯔꯦꯟꯁꯦ
ꯃꯥꯏꯔꯦꯟꯕꯨꯗꯤ ꯂꯤꯁꯤꯜꯂꯛꯑꯒ ꯌꯥꯏꯌꯦ ꯈꯣꯡꯗ꯭ꯔꯣꯡꯒꯨꯝꯕ
ꯎꯝ
ꯑꯗꯒꯤ ꯊꯕꯤꯒꯨꯝꯕ ꯁꯤꯒꯨꯝꯕꯗꯤ ꯂꯣꯏꯁꯤꯜꯂꯛꯑꯗꯤ ꯊꯝꯕ ꯅꯨꯡꯉꯥꯏꯇꯦꯕ ꯃꯣꯏꯗꯤ ꯑꯗꯨꯅ ꯑꯗꯨꯝ ꯊꯨꯅ ꯍꯣꯡꯅ ꯍꯥꯏ ꯍꯥꯏꯇꯥꯔꯦ ꯑꯗꯨꯝ ꯌꯣꯟꯊꯣꯛꯈꯤꯗ꯭ꯔꯒꯗꯤ ꯊꯕꯤ ꯂꯣꯏ ꯊꯕꯤꯁꯨ ꯊꯥꯏ ꯑꯗꯨꯗꯒꯤ ꯈꯣꯡꯗ꯭ꯔꯨꯝ ꯃꯥꯏꯔꯦꯟ ꯇꯔꯕꯨꯖ ꯆꯨꯖꯥꯛ ꯆꯇꯜ
ꯎꯝ
ꯁꯣꯏꯀꯨꯟꯗꯤ ꯃ ꯃꯇꯝ ꯅꯥꯏꯗꯦ ꯑꯗꯨꯒ ꯑꯇꯩ ꯆꯨꯖꯥꯛ ꯂꯩꯗꯅ ꯑꯗꯨꯝ ꯆꯥꯛꯍꯥꯎ ꯆꯨꯖꯥꯛꯇ ꯍꯥꯏꯅꯕꯗ
ꯑꯗꯨꯗꯤ ꯊꯥꯗꯕ꯭ꯔꯣ
ꯑꯗꯨꯁꯨ ꯊꯥꯏꯌꯦ ꯑꯗꯨꯅ ꯌꯥꯝꯅ ꯊꯥꯗꯕ ꯑꯗꯨ ꯃꯥꯗꯤ ꯐꯤꯖꯟ ꯑꯣꯏꯅ ꯂꯥꯏ ꯂꯐꯠ ꯃ ꯇ
ꯑꯗꯨ ꯑꯗꯨꯝ ꯆꯥꯅꯤꯡꯉꯦ ꯑꯗꯨ ꯑꯗꯨꯝ ꯆꯥꯗꯕ ꯀꯨꯏꯔꯦ ꯑꯗꯣ ꯆꯥꯛꯍꯥꯎ-ꯆꯥꯛꯍꯥꯎꯒ ꯃꯥꯟꯅꯕ ꯑꯃ ꯍꯧꯖꯤꯛꯀꯥꯟ ꯌꯥꯝꯅ ꯀꯩꯅꯣ ꯇꯧꯕ ꯄꯔꯄꯜ ꯀꯜꯂꯔ ꯄꯔꯄꯜ ꯀꯂꯔꯒꯤ ꯑꯃ ꯂꯩꯕꯗꯣ ꯑꯗꯨꯒꯨꯝꯕꯗꯨꯗꯤ
ꯄꯄꯜ ꯀꯂꯔ ꯑꯣ ꯄꯄꯜ ꯀꯜꯔ ꯁꯥꯕꯁꯨ ꯌꯥꯎꯋꯦ ꯑꯗꯨꯒ ꯄꯨꯔꯥ ꯃꯨꯁꯤꯠ ꯃꯨꯁꯟꯕ ꯑꯃ ꯑ ꯌꯥꯗꯣ ꯆꯥꯕꯗꯁꯨ ꯈꯔ ꯅ ꯃ ꯂꯑꯣ ꯑꯃ ꯂꯩꯕꯅꯦꯕꯀꯣ ꯍꯧꯖꯤꯛꯀꯤ ꯁꯣꯏ ꯐꯣꯟꯗꯨꯅ ꯑꯃꯨꯛ ꯌꯥꯝ ꯊꯨꯝꯃꯤꯗꯅ ꯍꯧꯖꯤꯛꯀꯤꯗꯨꯅ ꯑꯃꯨꯛ ꯊꯨꯝꯕꯗꯤ ꯈꯤꯇꯪ ꯋꯥꯠꯂꯒ ꯑꯩꯈꯣꯏ ꯀꯃꯥꯏ
ꯄꯔꯄꯜꯗꯤ ꯑꯣꯏꯕ
ꯑꯥ ꯄꯔꯄꯜ-ꯄꯔꯄꯜꯗ ꯑꯃꯨꯛ ꯈꯔ ꯗ ꯀꯣꯏꯁꯟꯗ ꯀꯣ
ꯑꯥ
ꯑꯩꯈꯣꯏꯅꯆꯦ ꯍꯥꯎꯁꯨꯗꯥꯛꯀ ꯂꯩꯖꯗ
ꯑꯩꯅ ꯍꯥꯏ ꯍꯧꯖꯤꯛꯀꯤꯗꯨꯁꯨꯔꯗꯤ ꯈꯪꯗꯦ ꯎꯝ ꯍꯥꯟꯅ ꯑꯗꯨꯝ ꯊꯥꯏꯅꯒꯤ ꯊꯥꯅꯔꯝꯕ ꯌꯥꯝ ꯀꯥ ꯍꯦꯟꯅ ꯄꯥꯟꯒꯟꯕ ꯇꯥꯏꯞꯀꯤ ꯑꯣꯏꯗꯕ ꯑꯃ ꯂꯩꯗꯅ ꯃꯆꯨꯁꯨ ꯌꯥꯝ ꯍꯦꯟꯅ ꯐꯨꯠꯄꯗꯒꯗꯤ ꯀꯣꯛꯇꯦ ꯑꯗꯨꯗꯤ ꯑꯗꯨꯝ ꯊꯥꯏꯅꯒꯤ ꯆꯥꯛꯍꯥꯎ ꯆꯨꯖꯥꯛ ꯑꯃ ꯑꯁꯦꯡꯕꯗꯣ ꯑꯗꯨꯗꯨꯅꯦ ꯍꯧꯖꯤ ꯀꯥꯟ ꯑꯃꯨꯛꯇ ꯅꯠꯇꯕ
ꯃꯈꯜ ꯑꯅꯤ ꯑꯍꯨꯝꯗꯤ ꯂꯩꯕꯅꯤꯗ ꯑꯗꯨꯝ ꯃꯥꯏ ꯚꯦꯔꯥꯏꯇꯤꯁꯦ ꯍꯥꯎꯕꯁꯨ ꯍꯧꯖꯤꯛꯇꯤ ꯑꯗꯨꯝ ꯍꯤꯗꯥꯛ ꯂꯥꯡꯊꯛ ꯁꯤꯖꯤꯟꯅꯕꯩꯗ ꯈꯪꯗꯦꯗ ꯑꯗꯨꯝ ꯈꯔ ꯈꯔꯗꯤ ꯑꯗꯨꯝ ꯈꯦꯟꯅꯔꯕꯅꯤ ꯑꯃꯥꯡ ꯑꯩꯒꯤ ꯊꯥꯏꯅꯉꯩꯒꯤꯅ ꯑꯗꯨꯝ ꯍꯥꯎꯕꯗꯤ ꯍꯥꯎꯕꯅꯤ ꯑꯗꯨꯒ ꯁ꯭ꯋꯤꯠ ꯀꯣꯟꯟꯁꯨ ꯎꯝ ꯁ꯭ꯨꯋꯤꯠ ꯀꯣꯟꯟꯁꯨ ꯆꯞ ꯃꯥꯟꯅꯩꯑꯕꯀꯣ ꯃꯁꯥꯗꯒꯤ ꯂꯧꯕ ꯆꯔꯥꯁꯦ ꯍꯧꯗꯤ ꯍꯥꯎꯈꯤꯑꯕꯀꯣ ꯑꯗꯨꯅ ꯑꯗꯨꯝ ꯃꯣꯏꯒꯤ ꯑꯁꯦꯡꯕ ꯀꯩ ꯍꯥꯏꯅꯤ ꯆꯔꯥꯒꯤ ꯃꯔꯨ ꯇꯣꯉꯥꯟꯅ ꯄꯦꯛꯀꯤꯡ ꯑꯣꯏꯅꯒ ꯌꯣꯜꯂꯦꯕ ꯑꯗꯨꯒꯨꯝꯕꯗꯨꯗꯒꯤ ꯑꯗꯨꯝ ꯀꯩꯅꯣ ꯇꯧꯕꯅꯤꯗ ꯊꯥꯕꯅꯤꯗ ꯑꯩꯈꯣꯏꯅ ꯑꯃꯨꯛ ꯆꯔꯥꯁ ꯁꯦꯝꯗꯣꯛꯑꯒ ꯍꯥꯏꯗꯤ ꯑꯩꯈꯣꯏꯒꯤ ꯑꯩꯈꯣꯏ ꯀꯣ ꯑꯀꯪꯕꯁꯤꯅ ꯆꯔꯥ ꯁꯦꯝꯖꯔꯒ ꯊꯥꯖꯕꯁꯦ ꯁꯤꯗꯤ ꯆꯤꯟꯖꯥꯛꯁꯤ ꯆꯥꯎꯕ ꯇꯧꯕ ꯉꯝꯗꯦ ꯑꯗꯨꯒ ꯃꯍꯥꯎꯁꯨ ꯋꯥꯠꯄ ꯍꯥꯏꯇꯥꯔꯦ
ꯑꯗꯨ ꯈꯪꯗꯅꯤꯅ ꯍꯥꯟꯅꯗꯤ ꯑꯗꯨꯝ ꯑꯃꯨꯛ ꯂꯩꯔꯨꯔꯒ ꯑꯗꯨꯝ ꯊꯥꯔꯤꯅꯤ ꯑꯗꯨꯅ ꯑꯣꯏꯔꯝꯃꯅꯤ ꯍꯟꯖꯟ ꯍꯟꯖꯟ ꯊꯥꯕ ꯀꯥꯟꯗ ꯈꯔ ꯐꯖꯔꯛꯇ꯭ꯔꯤꯁꯦ
ꯑ ꯄꯥꯟꯗꯤ ꯈꯨꯗꯤ ꯃꯕꯤꯗ ꯑꯗꯝ ꯐꯖꯅ ꯃꯣꯏꯒꯤ ꯃꯔꯨ ꯂꯧꯕꯁꯦ ꯍꯟꯖꯤꯟ ꯍꯟꯖꯟ ꯑꯗꯨꯝ ꯂꯧꯔꯛꯑꯒꯗꯤꯅꯦ ꯃ ꯗꯦꯠ ꯊꯥꯖꯕ ꯋꯥꯅꯦꯕꯀ
ꯍꯣꯏ ꯑꯗꯨꯕꯨꯗꯤ ꯍꯥꯏꯕ꯭ꯔꯤꯠꯀꯨꯝꯕꯁꯤꯗꯤ ꯍꯟꯖꯟꯅ ꯂꯒꯅꯣꯕꯨꯗꯤ ꯍꯥꯏꯕꯅꯦ ꯍꯣꯏ
ꯃꯇꯝ ꯃꯇꯝꯒꯤ ꯑꯩꯈꯣꯏꯒꯤ ꯐꯥꯔꯝ ꯑꯀꯣꯏꯕꯗꯨꯗ ꯑꯗꯨꯝ ꯊꯥꯏꯌꯦ ꯆꯝꯄ꯭ꯔꯥꯒꯨꯝꯕ ꯑ ꯆꯝꯄ꯭ꯔꯥꯕꯨꯗꯤ ꯍꯧꯖꯤꯛꯀꯥꯟꯁꯦ ꯄꯥꯟꯕ ꯍꯧꯔꯦ ꯑꯗꯨꯣꯏ ꯐꯥꯏꯅꯧ ꯑꯗꯨꯕ ꯑꯗꯨꯗ ꯐꯖꯦ ꯍꯩꯅꯧꯒꯨꯝꯕꯗꯨꯁꯨ ꯑꯗꯨꯝ ꯌꯣꯟꯕ ꯈꯣꯠꯄꯗꯤ ꯌꯥꯎꯅꯩꯌꯦ ꯑꯗꯣ ꯂꯩꯅꯔꯒ ꯄꯥꯛ ꯆꯥꯅꯗꯦꯗ ꯑꯩꯈꯣꯏ ꯃꯥꯒꯤ
ꯍꯣꯏ ꯀꯩꯅꯣꯗꯤ ꯑꯩ ꯌꯥꯝ ꯇꯥꯡꯉꯤꯅꯦ ꯀꯤꯂꯣꯗꯒ ꯂꯨꯄꯥ ꯆꯥꯝꯃꯗꯩ ꯇꯥꯄꯣꯠꯇꯩ ꯕꯖꯥꯔꯗꯒ ꯌꯣꯜꯂꯤꯁꯦ ꯏꯁꯤꯡꯁꯦ ꯍꯩꯅꯧꯁꯦ
ꯑꯗꯒꯤ ꯍꯩꯅꯧꯁꯦ ꯂꯣꯀꯦꯜꯒꯤꯗꯤ ꯑꯃꯨꯛ ꯇꯤꯟ ꯆꯥꯔꯝꯒꯅꯦꯅ ꯂꯩꯅꯗꯕ ꯍꯥꯏꯇꯥꯔꯦ ꯇꯥꯔꯦ ꯑꯗꯨꯅ ꯑꯁꯣꯝ ꯃꯄꯥꯟꯗꯒꯤ ꯄꯨꯁꯤꯜꯂꯛꯄ ꯑꯗꯨꯗꯤ ꯌꯥꯝ ꯇꯥꯡꯈꯤ ꯇꯥꯡꯉꯒ ꯑꯦ ꯃꯣꯏꯒꯤꯅꯣꯛ ꯀꯃꯥꯏꯅ ꯇꯧꯕꯅꯣ ꯈꯪꯒꯤ ꯇꯤꯟ ꯁꯣꯝꯇ ꯆꯥꯗ꯭ꯔꯦꯕꯅꯣ
ꯆꯥꯗꯦ ꯊꯨꯝꯅ ꯃꯔꯣꯝ ꯑꯃ ꯊꯨꯝꯃꯤꯕ ꯍꯥꯎꯐꯝ ꯈꯪꯗꯦꯗ ꯍꯩ ꯆꯥꯕꯒꯤ ꯇꯦꯁꯇꯣ ꯐꯪꯗꯕꯩ ꯇꯥꯏꯞ ꯇꯧꯋꯦ ꯊꯨꯝꯕ ꯍꯦꯟ ꯃꯗꯒꯤ
ꯑ ꯐꯂꯦ ꯆꯝꯄ꯭ꯔꯥ ꯀꯩꯀꯩꯁꯨ ꯃꯌꯥꯝ ꯊꯥꯔꯤ ꯆꯥꯔꯕꯗꯤ
ꯎꯝ
ꯇꯤꯔꯛꯀꯦ ꯃꯊꯪ ꯑꯩ ꯑꯗꯨꯝ ꯀꯣꯏꯊꯣꯔꯛꯄꯗ
ꯍꯣꯏ ꯅꯣꯡꯃ ꯀꯣꯏꯊꯣꯔꯛ ꯇꯥꯔꯦ ꯅꯣꯏꯒꯤꯗꯣ ꯌꯦꯡꯕ ꯑꯣꯏꯅ
ꯌꯥꯏꯑꯦ ꯀꯣꯏꯊꯣꯔꯛꯎ ꯆꯥꯛꯀ ꯆꯥꯅꯕ ꯃꯤ ꯀꯨꯅ ꯂꯥꯛꯈ꯭ꯔ ꯄꯣꯠꯅꯤꯗ
ꯍꯣꯏ ꯍꯧꯖꯤꯛꯀꯥꯟꯗꯤ ꯅꯣꯡꯐꯥꯠꯇꯣꯛ ꯀꯩꯅꯣꯝꯃ ꯁꯪꯉꯛꯄ ꯈꯣꯠꯄꯗ ꯆꯠꯊꯣꯛꯐꯝ ꯈꯣꯠꯐꯝ ꯉꯁꯤꯁꯨ ꯀꯩꯅꯣ ꯑꯣꯏꯗ꯭ꯔꯦꯗꯣ ꯑ ꯍꯥꯟꯅꯗꯧꯅ ꯑꯗꯨꯝ ꯀꯣꯏꯐꯝ ꯈꯣꯠꯐꯝ ꯌꯥꯝ ꯂꯩꯕꯁꯨ ꯅꯠꯇ꯭ꯔꯕꯅꯤꯅ ꯑꯗꯨꯝ ꯕꯣꯔꯗꯤꯡ ꯆꯨꯔꯛꯀꯥꯟꯗ ꯀꯩꯅꯣꯝ ꯆꯠꯅꯤꯡꯉꯛꯄꯒꯁꯦ ꯆꯠ ꯆꯠꯐꯝ ꯂꯩꯇ꯭ꯔꯦꯗ ꯍꯧꯛ ꯀꯥꯟꯗꯤ ꯑꯗꯨꯝ ꯈꯪꯗꯦ ꯅꯍꯥꯟꯋꯥꯏꯒ ꯃꯥꯟꯅꯗ꯭ꯔꯦ
ꯇꯔꯕꯨꯨꯁꯇꯨꯁꯨ ꯌꯥꯝꯕꯨꯗꯤ ꯊꯥꯕ ꯅꯠꯇꯦ ꯍꯟꯗꯛꯀꯤꯗꯣ ꯑꯗꯨꯝꯄ ꯇꯧꯔꯒ ꯌꯦꯡꯒꯦ ꯐꯏ ꯑꯗꯣ ꯑꯩꯈꯣꯏꯒꯤ ꯁ꯭ꯋꯥꯏꯗꯗꯤ ꯀꯌꯥ ꯍꯦꯟꯅ ꯊꯥꯅꯗꯦꯕ ꯇꯔꯒꯁꯦ ꯑꯗꯣ ꯁꯨꯝ ꯁꯥꯔꯒ ꯌꯦꯡꯁꯦ ꯆꯥꯅꯔ ꯗꯤ ꯇꯔꯕꯨꯠꯇꯨ ꯊꯥꯒꯦꯅ ꯇꯔꯕꯨꯠꯁꯨ ꯑꯗꯨꯝ ꯊꯥꯅꯉꯥꯏꯗ ꯂꯩꯔꯝꯕ ꯃꯅꯨꯡꯗ ꯉꯥꯡꯕ ꯁꯥꯔꯚꯤꯁꯇꯣ ꯑꯗꯨꯒꯨꯝꯕꯗꯨꯗꯤ ꯑꯃꯨꯛ ꯏꯍꯣꯡ ꯍꯣꯡꯉꯗꯣ ꯀꯦꯠ ꯌꯣꯟꯕ ꯌꯥꯏ ꯑꯗꯨꯅ ꯍꯧꯖꯤꯛ ꯅꯨ ꯇꯕꯣꯏ ꯃꯅꯨꯡꯗ ꯌꯦꯜꯂꯣꯑꯣꯏꯕ ꯑꯗꯒꯤ ꯃꯄꯥꯟꯗ ꯌꯦꯜꯂꯣ ꯑꯣꯏꯕ ꯑꯗꯨꯒꯨꯝꯕꯗꯨꯅꯁꯨ ꯍꯥꯏ ꯐꯁꯟꯒꯤ ꯇꯥꯏꯞꯇ ꯃꯌꯥꯝꯁꯦ ꯑꯗꯨ ꯑꯗꯨꯒꯨꯝꯕꯗꯁꯨ ꯇꯥꯟꯅ ꯂꯩꯔꯦ
ꯃꯈꯟ ꯃꯈꯜ ꯑꯅꯧꯕꯅꯦꯕꯨ ꯍꯥꯏꯔꯗꯤ
ꯑꯥ ꯑꯗꯨꯅ ꯑꯗꯨꯗꯣ ꯃꯅꯨꯡ ꯍꯪꯉꯄꯥꯟ ꯑꯣꯏꯕꯗꯣ ꯊꯥꯔꯒ ꯌꯦꯡꯕꯅꯦ ꯌꯥꯝꯗꯤ ꯆꯥꯎꯗꯦ ꯊꯨꯝꯕꯨꯗꯤ ꯊꯨꯝꯃꯦ ꯃꯥꯗꯣ ꯑꯩꯈꯣꯏꯁꯤꯗ ꯊꯥꯕꯗꯨꯗ ꯑꯗꯣ ꯃꯣꯏ ꯑꯈꯪꯕ ꯃꯤꯗ ꯍꯪꯀꯥꯟꯗꯗꯤ ꯏꯁꯤꯡ ꯋꯥꯠꯄꯅꯤꯅꯦꯌꯦ ꯑꯗꯒꯤ ꯍꯤꯃꯥꯏꯒꯗ ꯍꯥꯏꯥꯏ ꯅꯤ ꯇꯕꯣ ꯣꯡ ꯂꯦꯡ ꯀꯟꯅ ꯇꯥꯈꯤꯕꯗꯨꯗꯁꯨ ꯌꯥꯎꯈ꯭ꯔꯕ ꯃꯥꯁꯦ ꯑꯗꯨꯅꯁꯨ ꯆꯥꯎꯈꯠꯄ ꯆꯄ ꯉꯝꯗꯗꯔꯅ ꯈꯜꯂꯦ
ꯐꯔꯦ ꯐꯔꯦ ꯅꯣꯏꯗꯤ ꯀꯩꯅꯣꯒ ꯃꯈꯜ ꯃꯈꯟ ꯌꯥꯝꯅ
ꯇꯧꯔꯝꯃꯤꯖꯥꯠꯅꯤ ꯅꯍꯥꯟꯈꯩ ꯈꯪꯕꯨ ꯈꯪꯗꯦ ꯍꯌꯦꯡ ꯀꯩꯅꯣ ꯇꯧꯒꯦ ꯅꯪ ꯂꯥꯛꯑꯝꯗꯥꯏꯗꯒꯨꯝꯕ ꯍꯥꯏꯅꯔꯁꯦ ꯄꯣꯠ ꯆꯩꯗꯣ ꯈꯔ ꯂꯧꯅꯕ
ꯌꯥꯏꯌꯦ ꯌꯥꯏꯌꯦ ꯈꯪꯅꯕ ꯃꯤꯒꯤꯗꯗꯤ ꯁꯦꯟꯗꯣꯡ ꯐꯨꯒꯠꯂꯦ ꯑꯗꯣ
ꯍꯣꯏ ꯍꯣꯏ ꯑꯥ ꯑꯥ ꯑꯃꯨꯛ ꯍꯥꯏꯔꯛꯑꯣ
ꯈꯪꯅꯕꯕꯤꯗꯒꯤ ꯁꯦꯟꯗꯣꯝ ꯐꯨꯒꯠꯄ ꯇꯥꯔꯦ ꯑꯩꯈꯣꯏ ꯍꯟꯗꯛꯀꯤ ꯇꯤꯟ ꯀꯥꯡ ꯂꯦꯅ ꯊꯤꯖꯠꯈꯤꯕꯒꯤ ꯇꯤꯡ ꯆꯠꯂꯤꯁꯦ ꯅꯣꯏꯗꯒꯤ ꯐꯒꯠꯂꯕ ꯇꯥꯔꯦꯕ ꯀꯔꯤ ꯇꯧꯔꯝꯃꯤꯅꯣ ꯍꯧꯖꯤꯛꯄꯣ ꯍꯧ
ꯍꯣ ꯀꯩꯁꯨ ꯇꯧꯗꯣꯛꯄ ꯇꯧꯗꯤꯌꯦ ꯁꯨꯝ ꯂꯩꯔꯝꯕꯅꯦ
ꯀꯥꯂꯦꯟꯊꯥꯁꯤꯕꯨ ꯀꯔꯤ ꯀꯔꯤ ꯑꯦꯟꯖꯥꯡꯅꯒ ꯍꯥꯎꯔꯤꯒꯦ
ꯑꯗꯨꯝ ꯈꯪꯗꯦꯗ ꯄꯪꯆꯥ ꯆꯥꯏ ꯅꯣꯏꯗꯤ ꯀꯩꯅꯣ ꯇꯧꯔꯝꯃꯅꯤ ꯀꯩꯅ ꯍꯥꯎꯒꯦ ꯅꯣꯏꯗꯤ
ꯑꯁꯤꯤꯟꯕ ꯊꯣꯡꯕ ꯑꯁꯤꯒꯨꯝꯕꯁꯤꯅ ꯈꯔ ꯆꯥꯕ ꯌꯥꯏꯗꯥꯎ ꯅꯨꯡꯁꯦ ꯀ ꯗꯤ ꯐꯔ ꯂꯅꯤꯅꯦ ꯆꯕ ꯅꯨꯡꯉꯥꯏꯇ
ꯍꯣꯏ ꯍꯣꯏ ꯑꯆꯝꯕꯅ ꯍꯥꯎꯕꯅꯦ ꯑꯗꯨꯕꯨꯗꯤ ꯁꯥꯕ ꯁꯥꯕꯒꯤꯗ
ꯁꯛ꯭ꯂꯤ ꯊꯣꯡꯕꯒꯨꯝꯕ ꯈꯥꯃꯦꯟ ꯑꯁꯤ ꯑꯁꯤꯟꯕꯒꯨꯝꯕ ꯊꯧ꯭ꯂꯤ ꯊꯣꯡꯕꯁꯤꯅꯤꯅꯦ ꯌꯥꯝꯅ ꯑꯩꯈꯣꯏ ꯑ ꯁꯣꯝꯕ ꯊꯦꯡꯅꯕꯁꯤꯅꯅꯦ ꯃꯪꯒꯜ ꯑꯄꯣꯞꯄꯗꯒꯤ ꯀꯩꯗꯒꯤ ꯂꯣꯏꯅ ꯍꯥꯞꯇꯅ ꯈꯣꯠꯇꯅ ꯇꯧꯔ ꯊꯣꯡꯉꯦꯕ ꯑꯗꯣ ꯏꯃꯨꯡꯗꯗꯗꯤ ꯑꯗꯨꯝ ꯁꯧꯀꯤꯡ ꯈꯛꯇꯪ ꯊꯣꯡꯕꯁꯨ ꯌꯥꯎꯕ꯭ꯔ ꯃꯣꯏ ꯥꯏ ꯆ ꯂꯩꯗꯤ ꯊꯥꯛꯄ
ꯑꯩ ꯁꯣꯝꯗ ꯊꯕꯛ ꯑꯃ ꯂꯥꯛꯑꯦ ꯀꯩꯅꯣ ꯑꯃꯨꯛ ꯄꯥꯎ ꯀꯣꯟꯅ ꯄꯥꯎ ꯐꯥꯎꯅꯁꯦ